ꯍꯂꯣ
ꯇꯥꯕ꯭ꯔꯣ
ꯑꯗꯣ
ꯑꯣ ꯇꯥꯏꯌꯦ ꯇꯥꯔꯔꯕꯣ
ꯊꯣꯏꯕꯤ ꯅꯠꯇ꯭ꯔꯣ
ꯃꯥꯅꯦ ꯊꯣꯏꯕ ꯅꯠꯇ꯭ꯔꯣ
ꯑꯁ ꯅꯪꯒꯤ ꯀꯣꯟꯁꯦ ꯇꯞꯅ ꯇꯥꯏꯌꯦ
ꯍꯧꯖꯤꯛꯇꯤ
ꯑꯗꯨꯝ ꯇꯥꯗꯤ ꯇꯥꯏꯌꯦꯕꯀꯣ ꯌꯥꯝ ꯄꯤꯛꯅ ꯇꯥꯏ ꯇꯧꯕꯅꯤꯗ
ꯑꯗꯣ ꯁꯦꯡꯉꯗꯤ ꯌꯥꯕ ꯅꯠꯇ꯭ꯔꯣ
ꯁꯦꯡꯉꯦ ꯁꯦꯡꯉꯦ ꯌꯥꯔꯦ
ꯑ ꯀꯩꯗꯧꯔꯝꯃꯤꯅꯣ
ꯑꯩꯗꯤ ꯍꯤꯞꯄꯒ ꯂꯩꯑ ꯁꯟꯗꯦ ꯑꯣꯏ ꯁꯟꯗꯦ ꯑꯣꯏꯕꯅꯤꯅꯀꯣ
ꯎꯝ
ꯆꯠꯊꯣꯛ ꯆꯠꯁꯤꯟ ꯆꯠꯇ꯭ꯔꯕꯅꯤꯅ ꯍꯤꯞꯄꯒꯗꯤ
ꯑꯣ
ꯍꯧꯖꯤꯛꯁꯦ ꯊꯣꯏꯕꯤꯕꯨ ꯋꯥꯔꯤ ꯀꯟꯅ ꯇꯧꯔꯤꯌꯦ
ꯑꯩꯁꯨ ꯊꯣꯏꯕ ꯕꯨ ꯋꯥꯔꯤ ꯀꯟꯅ ꯇꯧꯔꯤ ꯍꯧꯖꯤꯛ ꯎꯃꯪꯗ ꯐꯝꯃꯒ
ꯏꯁ ꯅꯪꯦꯁꯦꯗꯤ
ꯌꯨꯝ ꯃꯅꯨꯡꯗ ꯌꯥꯝ ꯁꯥꯏꯌꯦꯕ ꯑꯗꯨꯒꯤ ꯃꯄꯥꯟꯗ
ꯑꯁ ꯅꯪꯒꯤ ꯚꯥꯏꯞ ꯏꯁꯇꯨꯗꯤ ꯌꯥꯝ ꯅꯨꯡꯉꯥꯏꯍꯦ
ꯂꯥꯛꯑꯣ ꯅꯨꯡꯉꯥꯏꯃꯤꯟꯅꯁꯦ
ꯐ
ꯀꯩꯒꯤ ꯅꯣꯏ
ꯃꯅꯥꯊꯟꯇꯔꯣ
ꯍꯣꯏ ꯏꯊꯟ ꯏꯃꯥꯟꯅꯕꯤ ꯑꯃꯒꯗꯤ ꯂꯩꯌꯦ ꯃꯅꯨꯡꯗ
ꯎꯝ ꯅꯃꯥꯟꯅꯕꯤ ꯍꯧꯖꯤꯛꯇ ꯍꯥꯏꯔꯃꯦ
ꯏꯃꯥꯟꯅꯕꯤꯕꯨ ꯅꯪ ꯈꯪꯕ꯭ꯔꯣ
ꯈꯪꯗꯦ ꯍꯧꯖꯤꯛꯇ ꯍꯧꯖꯤꯛꯇ ꯅꯝꯕꯔ ꯊꯥꯔꯛꯄ
ꯑꯣ ꯈꯅꯥ ꯑꯣ ꯀꯅꯥ ꯌꯥꯝ ꯐꯕꯅꯦ
ꯑꯩꯅ ꯅꯝꯕꯔ ꯊꯥꯔꯛꯑꯣ ꯁꯣꯏꯕꯤꯒꯤ ꯅꯝꯕꯔ ꯊꯥꯔꯛꯑꯣꯅ ꯍꯥꯏꯌꯦꯕ ꯅꯍꯥꯟ ꯐꯣꯟ ꯁꯤꯟꯕꯗꯒꯤ ꯅꯝꯕꯔ ꯃꯥꯡꯈ꯭ꯔꯕ ꯑꯗꯨꯗꯒꯤ ꯊꯔꯛꯑꯣꯅ ꯍꯥꯏꯈꯤꯕ
ꯑꯗꯣ ꯄꯥꯎ ꯐꯥꯎꯅꯗꯕꯁꯨ ꯀꯨꯏꯔꯦ ꯀꯃꯥꯏꯅ ꯇꯧꯔꯤꯒꯦ ꯅꯨꯡꯉꯥꯏꯔꯤꯕ꯭ꯔꯣ
ꯅꯨꯡꯉꯥꯏꯔꯤ ꯅꯪꯗꯤ
ꯑꯩꯁꯨ ꯅꯨꯡꯉꯥꯏꯔꯤ ꯅꯪ ꯅꯨꯡꯉꯥꯏꯔꯗꯤ ꯑꯩꯁꯨ ꯅꯨꯡꯉꯥꯏ
ꯑꯁ ꯅꯨꯡꯁꯤꯈ꯭ꯔꯦꯗ ꯃꯇꯝꯗꯨ ꯀꯣ ꯑꯩꯈꯣꯏ ꯀꯣꯂꯦꯖ ꯀꯣꯂꯦꯖ ꯀꯥꯃꯤꯟꯅꯔꯕ ꯃꯇꯨꯡ ꯑꯁ ꯊꯦꯡꯅꯕꯗꯣ ꯑꯗꯨ ꯀꯣꯂꯦꯖ ꯂꯣꯏꯔꯒ ꯊꯦꯡꯅꯔꯛꯄꯁꯤ ꯊꯦꯡꯅꯗ꯭ꯔꯕꯁ ꯑꯁꯤ ꯌꯥꯝ ꯀꯨꯏꯔꯤꯅꯦ
ꯀꯨꯏꯔꯦ ꯅꯪꯗꯤ ꯀꯔꯤ ꯃꯄꯥꯟ ꯂꯝꯗ ꯆꯠꯄ꯭ꯔꯣ
ꯑꯃꯨꯛ ꯍꯜꯂꯛꯑꯦ
ꯑꯗꯨꯒꯤꯅꯤꯅꯦ ꯊꯦꯡꯅꯗ꯭ꯔꯤꯕꯗꯣ ꯑꯗꯨꯗꯤ ꯅꯪ ꯊꯂꯛꯑꯗꯤ ꯅꯣꯡ ꯃꯄꯨꯟꯁꯦ
ꯊꯣꯛꯂꯛ ꯍꯣꯏꯅꯦ ꯄꯨꯟꯁꯦ ꯑꯁ ꯀꯨꯏꯔꯦꯀꯣ
ꯍꯣꯏꯣꯏ ꯅꯨꯄꯤꯗꯤ ꯀꯣꯏꯔꯕꯣ ꯅꯪ
ꯐꯗꯥ ꯍꯥꯏꯗꯅ ꯑꯣꯗ
ꯆꯤꯟꯊꯤꯒꯅꯨ ꯅꯪ ꯑꯩꯈꯣꯏ ꯀꯣꯂꯦꯖꯀꯥꯃꯤꯅꯔꯤꯉꯩꯗ ꯅꯪ ꯅꯨ ꯃꯤꯠ ꯌꯥꯝ ꯌꯥꯝꯈꯤꯗ ꯥ
ꯑꯗꯨ ꯍꯥꯏꯔꯛꯀꯅꯨꯅꯦ ꯃꯤꯃꯥꯡꯗ ꯏꯀꯥꯏꯅꯤ ꯃꯤ ꯂꯣꯏ ꯇꯥꯛꯈꯤꯁꯤꯅꯦ ꯑꯗꯨꯃꯥꯏ ꯍꯥꯏ ꯀꯩꯅꯣꯅꯦ ꯑꯁ ꯃꯤꯗꯣ ꯑꯣꯏꯇꯥꯔꯅꯤ ꯌꯥꯔꯔꯣꯏ ꯑꯁ ꯀꯗꯥꯏꯗꯒꯤ ꯑꯩ ꯍꯧꯖꯤꯛꯇꯤ ꯑꯩ ꯍꯧꯖꯤꯛ ꯅꯍꯥꯟ ꯁꯤꯒ ꯃꯥꯟꯅꯗ꯭ꯔꯕꯅꯦ ꯌꯥꯝ ꯒ꯭ꯌꯥꯟ ꯇꯥꯔꯕꯅꯦꯍꯦ
ꯑꯁ ꯀꯃꯥꯏꯅ ꯒ꯭ꯌꯥꯟ ꯇꯥꯔꯛꯏꯅꯣ ꯅꯪ ꯁꯤꯕꯨ ꯉꯥꯛꯈ꯭ꯔꯦꯗꯀꯣ
ꯁꯤꯦ ꯑꯌꯥꯝꯕꯅ ꯀꯣꯂꯦꯖ ꯀꯥꯔꯤꯉꯩꯗꯀꯣ ꯂꯧꯁꯤꯟꯅꯕꯁꯦ ꯍꯦꯜꯂꯦꯕ ꯀꯣꯂꯦꯖ ꯍꯦꯛ ꯂꯣꯏꯔꯀꯥꯟꯗꯗꯤ ꯃꯁꯥ ꯃꯁꯥꯒꯤ ꯒ꯭ꯌꯥꯟ ꯇꯥꯔꯒ ꯑꯗꯨꯝ ꯆꯠꯈꯤꯕ ꯉꯥꯛꯇꯅꯦꯗ
ꯏꯁ ꯑꯗꯨꯗꯤ ꯅꯪ ꯑꯗꯨꯗꯤ ꯅꯪ ꯒ꯭ꯌꯥꯟ ꯇꯥꯕꯗꯒꯤꯗꯤ ꯅꯨꯄꯥ ꯑꯦ ꯅꯨꯄꯤꯗ ꯀꯅꯥꯝ ꯇꯥꯗ꯭ꯔꯦ ꯀꯣꯏ ꯗ꯭ꯔꯕ
ꯑꯩ ꯅꯨꯄꯤ ꯀꯣꯏꯗꯕꯅꯍꯦ ꯌꯥꯝꯅ ꯏꯁ ꯌꯥꯝ ꯀꯣꯏꯕꯒꯤ ꯇꯥꯏꯞꯇ
ꯅꯪ ꯌꯥꯝ ꯀꯣꯏ ꯀꯣꯂꯦꯖ ꯀꯥꯏꯔꯤꯉꯩꯗꯗꯤ ꯅꯪꯅꯃꯤꯠ ꯌꯥꯝ ꯌꯥꯕꯗꯨꯗꯤ
ꯑꯁ ꯀꯗꯥꯏꯗꯒꯤ ꯑꯩ
ꯑꯗꯨꯅꯦ ꯑꯃ ꯂꯩꯅ ꯂꯩꯅ ꯑꯃꯁꯨ ꯑꯃꯨꯛ ꯍꯦꯛꯇ ꯌꯦꯡꯂꯡꯗ ꯑꯗꯨꯅ ꯎꯝ
ꯑꯗꯩ ꯑꯁꯨ ꯃꯤꯃꯥꯡꯗ ꯌꯥꯝ ꯏꯀꯥꯏꯌꯦ ꯌꯥꯝ ꯏꯀꯥꯏꯅꯕ ꯄꯤꯔꯤꯅꯤꯅ ꯅꯍꯥꯟ
ꯌꯥꯔꯦ ꯏꯀꯥꯏꯕꯁꯨ ꯁꯥꯔꯤꯌꯦ ꯃꯃꯥ ꯌꯥꯝ ꯀ ꯆꯠꯂꯒ ꯅꯨꯄꯤ ꯃꯌꯥꯝ ꯅꯪ ꯀꯩꯅꯣ ꯇꯧꯕ ꯅꯠꯇ꯭ꯔꯥ ꯏꯔꯥꯡ ꯇꯧꯕ ꯅꯠꯇ꯭ꯔꯥ
ꯃꯁꯤ ꯅꯨꯄꯤꯁꯤꯅ ꯃꯆꯤꯟꯠ ꯌꯥꯝ ꯀꯜꯂꯤꯁꯦ ꯌꯦꯡꯉꯣ ꯀꯅꯥꯅ ꯇꯝꯕꯤꯔꯤꯅꯣ ꯀꯅꯥꯅ ꯇꯝꯕꯤꯔꯤꯅꯣ ꯅꯪ ꯍꯥ ꯍꯥꯟꯅꯗꯤ ꯑꯗꯨꯃꯥꯏꯅ ꯇꯧꯔꯝꯗꯕꯅꯦ
ꯍꯣ ꯅꯣꯏ ꯁꯥꯏꯅ ꯇꯝꯕꯤꯕꯅꯦ
ꯑꯁ ꯂꯣꯏꯔꯦꯍꯦ ꯂꯣꯏꯔꯦ
ꯅꯣꯏ ꯁꯥꯏꯗ ꯃꯤꯟ ꯌꯥꯝ ꯀꯥꯟꯕ ꯅꯠꯇ꯭ꯔꯣ ꯀꯣꯂꯦꯖꯀꯤꯗꯣ ꯃꯃꯃꯗꯗꯒꯤ ꯇꯝꯕꯅꯦ
ꯑꯁ ꯃꯆꯤꯟ ꯌꯥꯝ ꯍꯩꯔꯝꯃꯦ
ꯅꯨꯄꯤꯁꯤꯡꯁꯦ ꯆꯤꯟ ꯀꯟꯗ꯭ꯔꯗꯤ ꯌꯥꯗ꯭ꯔꯦ ꯍꯥꯏꯌꯦ ꯅꯨꯡꯉꯥꯏ ꯌꯨꯝ ꯄꯥꯟꯕꯗꯀꯣ ꯅꯨꯡꯉꯥꯏꯅ ꯂꯩꯅꯤꯡꯉꯗꯤ ꯆꯤꯟꯀꯥꯜꯂꯣ ꯍꯥꯏꯔꯤꯅꯦ
ꯑꯣ ꯑꯗꯨ ꯑꯣꯏꯔꯝꯅꯤ ꯅꯪꯁꯦ ꯌꯥꯝ ꯍꯩꯔꯝꯃꯦꯕ ꯋꯥꯉꯥꯡꯁꯦꯉꯥꯡꯁꯦ ꯌꯥꯝ ꯆꯦꯟꯖ ꯑꯣꯏꯔꯝꯃꯦꯕ ꯌꯥꯝ ꯍꯣꯡꯉꯝꯃꯦꯕ
ꯀꯩꯅꯣ ꯑꯩꯕꯨ ꯑꯗꯨꯝ ꯄꯪꯉꯒ ꯂꯩꯌꯣ ꯍꯥꯏꯕ꯭ꯔꯣ ꯑꯩꯁꯦ ꯑꯗꯨꯝ ꯄꯪꯉꯒ ꯂꯩꯔꯗꯤ ꯅꯨꯄꯥꯁꯤꯡꯅ
ꯄꯪꯗꯕꯅꯤꯗ ꯃꯔꯁꯤ ꯄꯪꯗꯕ ꯑꯗ ꯌꯥꯝ ꯁꯤꯡꯕꯅꯤꯗ ꯅꯪꯁꯦ ꯀꯣꯂꯦꯖ ꯀꯥꯔꯤꯉꯩꯗ ꯈꯪꯉꯦꯗ
ꯂꯥꯏꯔꯤꯛ ꯀꯨꯝꯕꯗꯗꯤ ꯑꯩꯁꯦ ꯌꯥꯝ ꯁꯤꯡꯕꯅꯦ ꯁꯤꯒꯨꯝꯕ ꯂꯩꯁꯥꯕꯤ ꯄꯥꯈꯪꯒꯤ ꯑꯩꯁꯤ ꯅꯨꯡꯁꯤ ꯅꯨꯡꯉꯥꯎꯗ ꯈꯔ ꯄꯪꯕ ꯋꯥꯅꯦ
ꯑ ꯂꯣꯏꯅ ꯍꯩꯕꯅꯦ ꯅꯪ ꯂꯣꯏꯅ ꯍꯩ ꯀꯕꯅꯦ ꯈꯪꯉꯦ ꯑꯗꯨꯅ ꯇꯨꯃꯤꯟ ꯇꯨꯃꯤꯟ ꯂꯩꯔꯒ ꯀꯣ ꯂꯣꯠ ꯂꯣꯠꯅ ꯇꯧꯔꯒ ꯏꯁꯁ ꯀꯗꯥꯏꯗꯒꯤ ꯃꯤ ꯈꯪꯗꯕꯒꯤ ꯇꯥꯏꯞꯇ
ꯏꯁ ꯀꯔꯤ ꯈꯪꯗꯅ ꯑꯩꯈꯣꯏ ꯀꯣꯂꯦꯖꯀꯥꯃꯤꯅ ꯑꯔꯤꯉꯩꯗ ꯑꯩ ꯁꯤꯒꯨꯝꯕꯗ ꯌꯥꯝ ꯌꯥꯎꯖꯗꯕꯅꯤꯀꯣ
ꯑꯁ ꯈꯪꯉꯦꯗ ꯇꯨꯃꯤꯟ ꯇꯨꯃꯤꯟ ꯂꯣꯟꯠ ꯂꯣꯟꯅ ꯇꯧꯕꯗꯣ ꯑꯩ ꯂꯣꯏ ꯎꯋꯦꯗ
ꯌꯥꯔꯦ ꯌꯥꯔꯦ ꯀꯗꯥꯏꯗ ꯑꯩ ꯂꯣꯟꯅ ꯇꯧꯔꯤꯕ ꯅꯪ ꯆꯠꯂꯣꯍꯦ ꯅꯣꯏ ꯁꯥꯏꯗ ꯍꯪꯉꯣ ꯑꯩ ꯀꯃꯥꯏꯅ ꯇꯧꯕ꯭ꯔꯥ ꯍꯥꯏ
ꯍꯣꯏ ꯁꯥꯏꯅ ꯇꯝꯕꯤꯔꯤꯅꯤꯅꯦ ꯂꯣꯏꯅ ꯃꯥꯁꯦ ꯂꯣꯟ ꯂꯣꯟꯅ ꯇꯨꯃꯤꯟ ꯇꯨꯃꯤꯟꯅ ꯇꯧꯕꯅꯦꯅ ꯀ ꯇꯧꯔꯝꯃꯤꯅꯦ
ꯅꯪꯅ ꯆꯤꯟꯊꯤꯒ ꯍꯥꯏꯕꯁꯤꯗꯒꯤ ꯈꯪꯉꯦ
ꯑꯁꯤꯅꯉꯨ
ꯅꯣꯏ ꯁꯥꯏꯗꯣ ꯑꯩꯒꯤ ꯈ꯭ꯋꯥꯏꯗꯒꯤ ꯆꯥꯟꯅꯕ ꯃꯔꯨꯞꯅꯤꯅꯦ ꯃꯥ ꯐꯖꯅ ꯈꯪꯕꯅꯦ ꯁꯨꯃꯥꯏꯅ ꯍꯥꯏꯔꯣꯏ ꯅꯪꯒꯤ ꯃꯔꯝꯗꯤ ꯑꯩ ꯌꯥꯝ ꯊꯤꯅ ꯐꯖꯅ ꯈꯪꯉꯤꯀꯣ
ꯑꯁꯂ ꯔꯦ
ꯅꯪ ꯅꯕꯥꯅꯤꯗ ꯅꯪ ꯃꯄꯥꯟ ꯂꯝꯗ ꯆꯠꯈꯤꯕꯗꯒꯤ ꯅꯨꯕꯥꯅꯤꯗꯣ ꯅꯪꯗꯣ
ꯏꯀꯩꯗꯕꯦ
ꯅꯪꯒꯤ ꯁ꯭ꯋꯥꯏꯗ ꯊꯥꯖꯗꯕꯒꯤ ꯇꯣꯛꯅꯥꯕꯅꯤ ꯍꯥꯏꯅꯦ ꯆꯨꯝꯔꯥ
ꯑꯩ ꯅꯪꯁꯦ ꯉꯁꯤ ꯀꯩ ꯍꯧꯖꯤꯛ ꯃꯊꯦꯜꯁꯨ ꯌꯥꯝꯃꯦꯌꯦꯦꯅꯆꯤꯟꯁꯦ ꯌꯥꯝ ꯉꯥꯡꯉꯦ ꯍꯥꯏꯐꯦꯠ ꯇꯥꯏ ꯇꯥꯗ꯭ꯔꯣ
ꯇꯦ ꯇꯥꯏ ꯇꯦ
ꯉꯁꯤ ꯀꯩ ꯏꯟꯁꯥꯡ ꯆꯥꯒꯦꯕ ꯅꯪ
ꯑꯩ ꯆꯔꯦꯡꯁꯤꯁꯦ ꯆꯝꯐꯨꯠ ꯆꯥꯕꯅꯤꯗ
ꯑꯁ ꯑꯗꯨꯒꯤ ꯑꯣꯏꯔꯝꯒꯅꯦꯕ ꯌꯥꯝꯅ ꯆꯝꯐꯨꯠ ꯆꯥꯔꯁꯨ ꯋꯥꯉꯥꯡ ꯁꯉꯥꯡꯁꯤꯗꯤ ꯑꯁ ꯌꯥꯗ꯭ꯔꯦꯍ
ꯆꯝꯕ ꯃꯤꯅꯦ ꯑꯗꯨꯒꯤ ꯍꯟꯖꯥꯡ ꯐꯥꯎ ꯌꯥꯝ ꯁꯝꯕꯁ ꯁꯄꯨꯠꯁꯥꯏ
ꯑꯦꯠ ꯂꯩꯍꯦ
ꯎ ꯆꯤꯟꯗ ꯈꯛꯇꯅꯦ ꯊꯝꯃꯣꯏꯗꯗꯤ ꯊꯝꯃꯣꯏꯗꯤ ꯌꯥꯝ ꯆꯝꯃꯤꯗ
ꯊꯃꯣꯏꯁꯤ ꯌꯥꯝ ꯁꯦꯡꯕ꯭ꯔꯣꯕ
ꯁꯦꯡꯕꯅꯦ ꯑꯩꯈꯣꯏꯗꯧꯅ ꯁꯦꯡꯕ ꯅꯨꯄꯤꯗꯤꯀꯣ ꯇꯥꯡꯕꯅꯤꯀꯣ
ꯀꯌꯥꯃꯨꯛ ꯁꯦꯡꯒꯦꯕ ꯑꯩ ꯂꯧꯊꯣꯛꯑꯒ ꯌꯦꯡꯁꯤꯅꯣ
ꯌꯦꯡꯉꯣꯐ ꯌꯦꯡꯕ ꯌꯥꯏꯌꯦ ꯀꯩꯁꯨ ꯀꯥꯏꯗꯦ ꯑꯩꯈꯣꯏꯗꯤ
ꯇꯔꯣ
ꯌꯦꯡꯉꯣ ꯌꯦꯡꯉꯣ ꯀꯤꯗꯦ ꯀꯥꯏꯗꯦ
ꯏꯁꯇꯔꯦ ꯂꯧꯔꯒ ꯌꯦꯡꯁꯤꯔꯣ
ꯍꯣꯏꯅꯦ ꯅꯪꯅ ꯑꯄꯥꯝꯕꯗ ꯇꯧꯔꯒ ꯌꯦꯡꯉꯨꯅꯦ ꯑꯩꯗꯤ ꯀꯤꯕꯤꯔꯦ ꯅꯪꯒꯤꯗꯤ ꯌꯦꯡꯕ ꯌꯥꯔꯣꯏꯅꯦ
ꯀꯩ
ꯏꯁ ꯌꯥꯝ ꯁꯦꯡꯕꯗꯣ
ꯏꯝꯐꯥꯜ ꯇꯨꯔꯦꯟꯗꯒꯤ ꯍꯦꯟꯅ ꯃꯣꯠꯄꯗꯣ
ꯑꯁ ꯐꯒꯤ ꯐꯒꯤ ꯏꯁꯤꯡꯁꯦ ꯃꯣꯜꯗꯁꯨꯀꯣ ꯑꯗꯨꯝ ꯑꯃꯣꯠꯄ ꯁꯦꯡꯗꯣꯛꯄꯁꯨ ꯌꯥꯕꯅꯤꯀꯣ
ꯌꯥꯗꯤ ꯌꯥꯏꯌꯦ ꯑꯗꯨ ꯑꯣꯏꯔꯁꯨ ꯃꯅꯝ ꯂꯩꯕꯅꯤꯒ
ꯎꯥꯎ ꯂꯩꯇꯧꯅꯦ ꯎ ꯃ ꯅꯝ ꯆꯤꯟꯗꯕꯅꯦ ꯍꯦꯛ ꯅꯃꯥꯟꯅꯕꯤꯒꯅꯕ ꯑꯁꯣꯝ ꯀꯔꯤ ꯀꯔꯤ ꯀꯔꯤ ꯇꯧꯔꯤꯅꯣ
ꯀꯩꯁꯨ ꯇꯧꯗꯦꯗ ꯁꯨꯝ ꯅꯨꯄꯥ ꯂꯒꯅ ꯑꯕ ꯂꯩꯥꯏꯕꯅꯦ
ꯑ ꯑꯗꯨ
ꯑꯩꯗꯤ ꯍꯥꯏꯩꯗꯤ ꯍꯥꯏꯩꯗꯤꯒꯗꯤ ꯆ ꯑꯃꯅꯤꯅ ꯑꯗꯣ ꯏꯃꯥꯟꯅꯕꯤꯗ ꯌꯥꯝ ꯍꯩꯌꯦ ꯑꯗꯣ ꯃꯉꯣꯟꯗ ꯈꯔ ꯇꯝꯒꯦꯅ
ꯑꯁ ꯇꯝꯒꯅꯨ ꯇꯝꯒꯅꯨ ꯁꯤꯒꯨꯝꯕ ꯇꯝꯒꯅꯨꯗ ꯀꯌꯥꯝ ꯀꯨꯏꯔꯦ
ꯀꯨꯏꯔꯦꯗ ꯊꯥ ꯊꯥ ꯍꯥꯏꯗ꯭ꯔꯁꯨ ꯌꯥꯔꯦꯗ ꯍꯀꯨꯝꯗꯒꯤꯅꯤꯅꯦ
ꯑꯣ ꯑꯁ ꯑꯗꯨꯒꯤ ꯑꯣꯏꯔꯝꯒꯅꯤꯅꯦ ꯑꯁ ꯇꯨꯏꯁꯟꯗꯨꯣ ꯐꯖꯅ ꯂꯧꯔꯝꯒꯅꯤꯕ ꯅꯃꯥꯟꯅꯕꯤꯗꯒꯤ
ꯍꯣꯏ ꯑꯗꯨꯒꯤꯅꯦ ꯑꯩ ꯍꯧꯖꯤꯛ ꯈꯔ ꯅꯪ ꯌꯥꯝ ꯄꯪꯕꯅꯦꯒ ꯍꯥꯏꯔꯒ ꯍꯧꯖꯤꯛ ꯍꯩꯔꯝꯃꯤꯁꯦ ꯑꯗꯨ
ꯌꯥꯝ ꯍꯩꯔꯝꯃꯦꯕ ꯅꯍꯥꯟꯗꯤ ꯀꯩꯅꯣ ꯑꯨꯃꯥꯏꯅ ꯉꯥꯡꯕ ꯍꯩꯔꯝꯗꯕꯅꯦꯕ ꯅꯪꯁꯦ
ꯍꯣꯏ ꯑꯩ ꯀꯣꯆꯤꯡꯁꯦ ꯌꯥ ꯗꯤ ꯌꯥꯕ ꯆꯅꯤꯀꯣ ꯍꯣꯏ ꯂꯦꯝꯅꯗꯤ ꯃꯥꯡꯗ ꯑꯗꯨꯅꯦ ꯑꯁ
ꯌꯥꯗ꯭ꯔꯦ ꯑꯁ ꯌꯥꯝ ꯍꯩꯕꯁꯨ ꯌꯥꯗꯕꯅꯤꯀꯣ
ꯍꯣꯏ ꯍꯩꯃꯜꯂꯁꯨ ꯃꯤꯁꯨ ꯃꯤꯅ ꯅꯨꯡꯁꯤꯗꯕꯅꯦ
ꯎꯝ ꯑꯗꯨꯃꯥꯏꯅ ꯇꯧꯕꯅꯦ
ꯍꯣꯏ ꯑꯗꯣ ꯑꯩꯗꯤ ꯈꯪꯗꯦꯕ ꯁꯤꯒꯨꯝꯕ ꯑꯝꯇ ꯑꯩꯈꯣꯏ ꯑꯣꯖꯥꯒꯤ ꯈꯨꯠꯇ ꯂꯩꯔꯦ ꯃꯥꯅ ꯇꯥꯛꯄ ꯂꯝꯕꯤꯗ ꯑꯩꯗꯤ ꯆꯠꯇꯣꯏꯅꯤꯅ
ꯃꯕꯥꯅꯤꯁꯦ ꯔꯨꯝ ꯑꯃꯈꯛꯇꯪꯗ ꯂꯩꯇꯕ ꯃꯥꯜꯂꯦꯀꯣ ꯇꯣꯉꯥꯟ ꯇꯣꯉꯥꯟ ꯂꯩꯕ꯭ꯔꯣ
ꯍꯣꯏ ꯇꯨꯡꯉꯥꯟꯅꯤꯗ
ꯀꯩꯒꯤ ꯑꯃꯈꯛꯇꯪ ꯄꯨꯟꯅ ꯂꯩꯕ ꯌꯥꯗ꯭ꯔꯕꯣ
ꯁꯨ ꯍꯥꯟꯅꯗꯤ ꯈꯪꯉꯝꯗꯕꯅꯦ
ꯑꯝ
ꯑꯦꯛꯖꯥꯝ ꯑꯃ ꯊꯥꯕꯗꯒꯤꯀꯣ ꯑꯦꯟꯇ꯭ꯔꯥꯟꯁꯇꯒꯤꯀꯣ ꯈꯪꯅꯕꯅꯦꯕ
ꯀꯇꯩ ꯑꯦꯛꯖꯥꯝꯅꯣ
ꯑꯁ ꯂꯥꯏꯔꯤꯛ ꯇꯝꯕꯒꯤ ꯑꯦꯛꯖꯥꯝꯅꯦ
ꯀꯔꯤ ꯑꯦꯛꯖꯥꯝ ꯅꯨꯡꯉꯥꯏꯕ
ꯂꯥꯏꯔꯤꯛ ꯇꯝꯕꯒꯤ ꯁꯥꯇ꯭ꯔꯁꯤꯡꯒꯤ ꯂꯥꯏꯔꯤꯛ ꯇꯝꯕꯤꯅꯕꯒꯤ ꯑꯦꯛꯖꯥꯝꯅꯤ
ꯇꯦꯠ ꯀꯔꯣ ꯗꯥꯏ ꯀꯔꯣ ꯕꯤꯠ ꯀꯔꯣ
ꯥꯛ ꯌꯦꯗꯥ
ꯌꯥꯝ ꯐꯕ ꯈꯣꯡꯊꯥꯡꯅꯤꯅꯦ ꯑꯣꯖꯥ ꯇꯧꯒꯦ ꯍꯥꯏꯔꯣ
ꯑꯣꯖꯥ ꯇꯧꯔꯒꯦ
ꯍ ꯃꯤꯁ ꯍꯥꯏꯒꯦ ꯒꯗ ꯃꯣꯔꯅꯤꯡꯅꯤꯡ ꯃꯤ ꯁꯥꯕꯗ
ꯅꯦ ꯅꯪꯗꯤ ꯑꯣꯖꯥ ꯅꯨꯄꯤ ꯄꯥꯝꯗꯕ꯭ꯔꯣ
ꯆꯧꯖꯥꯟ ꯅꯨꯨꯄꯤꯁꯁꯤꯡꯃꯟꯗꯅꯀꯣ ꯑꯩꯕꯨ ꯑꯁ ꯌꯣꯜꯂꯝꯃꯗꯤ ꯀꯃꯥꯏꯅꯧ
ꯑꯩ ꯑꯁꯤ ꯑꯩꯗꯅꯦ ꯁꯤ ꯊꯕꯛ ꯄꯥꯝꯃꯤꯁꯦ ꯀꯔꯤꯒꯤꯔꯣ ꯅꯪ ꯈꯪꯕ꯭ꯔꯣ
ꯈꯪꯗꯦ ꯍꯥꯏꯔꯣ ꯃꯤ ꯐꯨꯕ ꯃꯤ ꯐꯨꯕ ꯅꯣꯏ ꯁꯥꯇ꯭ꯔꯥꯁꯦ
ꯑꯁ ꯅꯪꯒꯤ ꯀꯣꯛꯁꯤꯗꯤ ꯌꯥꯗ꯭ꯔꯦꯍꯦ ꯃꯣꯠꯂꯦ ꯌꯥꯝꯅ ꯐꯠꯇꯕ ꯉꯥꯛꯇ ꯈꯜꯂꯦ ꯈꯔ ꯑꯐꯕ ꯔꯣꯝꯗꯁꯨ ꯈꯟꯕꯤꯌꯣ ꯑꯩꯕꯨ ꯌꯥꯝ ꯐꯠꯇꯕ ꯇꯇ
ꯍꯥꯏꯔꯣ ꯀꯩꯅꯣ ꯀꯔꯤꯒꯤ ꯄꯥꯝꯕꯅꯣ ꯍꯥꯏꯔꯛꯣ ꯇꯥꯕꯤꯔꯒꯦ
ꯑꯩꯅ ꯁꯨꯝ ꯑꯩꯅ ꯁꯨꯝ ꯇꯥꯕꯗꯀꯣ
ꯎꯝ
ꯅꯨꯄꯥꯁꯤꯡꯁꯦ ꯅꯨꯄꯤ ꯑꯣꯖꯥ ꯑꯣꯏꯕꯁꯦ ꯌꯥꯝ ꯄꯥꯝꯃꯤ ꯍꯥꯏꯌꯦꯕ ꯍꯥꯏꯗꯤ ꯑꯣꯖꯥꯁꯤꯡꯗꯤ ꯑꯉꯥꯡ ꯒꯨꯝꯕ ꯁꯦꯝꯕꯁꯦ ꯌꯥꯝ ꯍꯩꯌꯦ ꯍꯥꯏꯌꯦ ꯑꯗꯨꯒꯤ ꯅꯨꯄꯥꯁꯤꯡꯁꯨ ꯑꯣꯖꯥ ꯅꯨꯄꯤ ꯌꯥꯝ ꯄꯥꯝꯅꯩ ꯍꯥꯏ ꯑꯗꯨꯒꯤ ꯅꯣꯏꯅ ꯄꯥꯝꯅꯕ ꯈꯔ ꯇꯧꯕꯅꯤꯅ ꯑꯩꯁꯨ
ꯑꯁ ꯊꯃꯣꯏ ꯌꯥꯝ ꯁꯦꯡꯉꯨ ꯃꯥꯜꯂꯤꯀꯣ
ꯍꯣꯏ ꯌꯥꯝ ꯁꯦꯡꯅ ꯍꯥꯏꯗꯣꯛꯈ꯭ꯔꯕꯅꯦ ꯁꯤꯗ ꯁꯦꯡꯗꯦ ꯍꯥꯏꯔꯗꯤ ꯑꯩ ꯈꯪꯗ꯭꯭ꯔꯔꯤꯍꯦ
ꯑꯁ ꯊꯃꯣꯣꯏ ꯌꯥꯝ ꯁꯦꯡꯕ ꯃꯥꯜꯂꯤꯦ ꯌꯥꯝ ꯆꯝꯃꯒ ꯑꯁ ꯅꯍꯥꯟꯗꯒꯤ ꯍꯥꯟꯅ ꯑꯗꯒꯤ ꯌꯥꯝ ꯃꯥꯟꯅꯔꯝꯗ꯭ꯔꯦ ꯌꯥꯝ ꯍꯣꯡꯉꯝꯃꯦ
ꯑꯩꯈꯣꯏꯗꯤ ꯁꯨꯃꯥꯏꯅ ꯑꯁꯦꯡ ꯑꯁꯦꯡꯕꯗꯣ ꯍꯦꯛꯇ ꯂꯣꯠꯇꯕꯤꯗꯀꯣ ꯗꯣꯡ ꯗꯣꯡ ꯈꯥꯏꯗꯣꯛꯄꯅꯤ ꯑꯗꯨ ꯆꯨꯝꯕ꯭ꯔꯕ
ꯀꯨꯝꯕꯅꯤꯗ ꯍꯣꯏ ꯑ